ꯍꯜꯂꯣ
ꯍꯜꯂꯣ
ꯎꯝ ꯇꯕ꯭ꯔꯣ
ꯇꯥꯏꯌꯦ ꯇꯥꯏꯌꯦ꯫
ꯀꯩ ꯀꯥꯏ ꯆꯠꯂꯨꯏ
ꯑꯁ ꯑꯩ ꯉꯁꯤꯗꯤ ꯊꯕꯛ ꯆꯠꯂꯨ ꯑ ꯀꯩꯅꯣꯗ ꯆꯠꯂꯨꯏ ꯌꯨꯝꯗ ꯆꯠꯂꯨꯏ
ꯑꯦꯁ ꯌꯥꯝ ꯅꯨꯉꯥꯏꯔꯦꯅꯦ꯫
ꯑꯁ ꯅꯨꯡꯉꯥꯏꯇꯦꯗ ꯅꯨꯡꯉꯥꯏꯕꯒꯤ ꯆꯠꯄ ꯅꯠꯇꯦꯗ
ꯑꯣ ꯀꯩꯗꯧꯕꯒꯤ꯫
ꯑꯣ ꯑꯩꯈꯣꯏꯒꯤꯀꯣ ꯑꯩꯈꯣꯏꯒꯤ ꯑꯍꯜ ꯂꯃꯟ ꯅꯔꯒ ꯂꯩꯕ꯫
ꯎꯝ
ꯃꯥꯗꯤ ꯐꯃꯨꯡꯗ ꯂꯩꯔꯦ ꯑꯗꯨ ꯆꯠꯄꯒꯨꯝꯕꯗꯣ ꯉꯝꯗ꯭ꯔꯦꯕ
ꯑꯣ
ꯑꯗꯣ ꯆꯠꯄꯒꯨꯝꯕꯗꯣ ꯉꯝꯗꯕꯒꯤ ꯃꯥꯒꯤ ꯁꯦꯕꯥ ꯇꯧꯕꯤꯒꯦꯅ ꯆꯠꯄ
ꯎꯝ
ꯑꯗꯨꯗꯨꯒꯤ ꯑꯩꯗꯣ ꯎꯝ ꯉꯁꯥꯏꯗꯣ ꯍꯜꯂꯛꯑꯦ ꯍꯜꯂꯛꯑꯒ ꯇꯨꯝꯃꯦ ꯇꯨꯝꯃꯒ ꯍꯧꯒꯠꯂꯛꯑꯦ
ꯎꯝ
ꯇꯨꯝ ꯍꯧꯒꯠꯂꯛꯑꯒ ꯐꯣꯟ ꯋꯥꯔꯤ ꯁꯤꯟꯅꯔꯦ ꯏꯃꯥꯟꯅꯕꯤ ꯉꯁꯤ ꯑꯩꯈꯣꯏꯒꯤ ꯊꯥꯏꯅ ꯑꯩꯈꯣꯏ ꯍꯥꯏ ꯁ꯭ꯀꯨꯜꯒꯤ ꯏꯃꯥꯟꯅꯕ ꯏꯃꯥꯟꯅꯕꯤ ꯔꯤꯌꯨꯅꯤꯌꯟ ꯇꯧꯋꯦꯕ
ꯎꯝ
ꯑꯗꯨꯁꯨ ꯂꯥꯛꯑꯣ ꯂꯥꯛꯑꯣ ꯍꯥꯏꯕ ꯑꯗꯣ ꯑꯩꯁꯦ ꯌꯨꯝꯗ ꯆꯠꯇ꯭ꯔ ꯑꯗꯨꯗꯤ ꯑꯃꯨꯛꯁꯨ ꯌꯥꯔꯔꯣꯏꯗꯕ ꯑꯗꯨꯗꯨꯒꯤ ꯑꯩꯗꯣ ꯌꯨꯝꯒꯤ ꯃꯤ ꯂꯧꯕ ꯂꯥꯛꯀꯦꯅ ꯑꯃꯨꯛꯁꯨ ꯍꯥꯏꯖꯤꯜꯂꯛꯑꯕ ꯑꯗꯨꯗꯨꯒꯤ ꯉꯁꯥꯏꯗꯣ ꯑꯗꯨꯃꯥꯏꯅ ꯇꯧꯅꯔ ꯑꯩꯗꯤ ꯆꯠ ꯔꯤꯌꯨꯅꯤꯌꯟꯗꯤ ꯆꯠꯇ꯭ꯔꯦ ꯑꯗꯨꯒ ꯌꯨꯝꯗ ꯑꯣꯏꯅ ꯆꯠꯂꯦ
ꯎꯝ
ꯑꯗꯨꯒ ꯀꯩꯀꯥ ꯂꯣꯏꯁꯤꯟꯕꯤꯔꯦ ꯃꯥꯒꯤ ꯑꯗꯨꯒ ꯂꯣꯏꯁꯟꯈꯣ ꯏꯔꯨꯗꯤ ꯂꯨꯖꯗ꯭ꯔꯦ ꯃꯥꯗꯣ ꯃꯁꯥ ꯀꯩꯀꯥꯗꯣ ꯂꯣꯏꯅ ꯅꯥꯟꯊꯣꯛꯄꯤꯔꯦ ꯑꯩꯅ
ꯎꯝ
ꯑꯗꯨꯒ ꯑ ꯑꯗꯨꯃꯥꯏꯅ ꯇꯧꯔꯦ ꯑꯗꯨꯒ ꯂꯣꯏꯁꯤꯟꯕꯤꯔꯦ ꯈꯔ ꯑꯗꯨꯒ ꯃꯥ ꯃꯆꯥ ꯀꯩꯀꯥ ꯄꯤ ꯊꯝꯃꯦ ꯈꯣꯠꯂꯦ ꯑꯗꯨ ꯂꯣꯏꯔꯒ ꯑꯩꯗꯣ ꯑꯩ ꯍꯜꯂꯛꯄ ꯀꯨꯏꯗ꯭ꯔꯤꯗ
ꯑꯁ ꯑꯗꯨꯗꯤ ꯅꯪ ꯑꯍꯟꯒ ꯕ꯭ꯂꯦꯁꯤꯡ ꯌꯥꯝ ꯂꯩꯔꯦꯅꯦ ꯅꯪꯉꯣꯟꯗ ꯑꯗꯨꯗꯤ ꯑ ꯅꯪ ꯑꯍꯟꯒꯤ ꯕ꯭ꯂꯦꯁꯤꯡ ꯌꯥꯝ ꯂꯩꯔꯦ ꯍꯥꯏꯕ ꯅꯪꯉꯣꯟꯗ
ꯎꯝ ꯂꯩ ꯂꯩꯇꯦꯗ
ꯏꯁ ꯂꯩꯕꯅꯦꯍꯦ ꯑꯗꯨꯃꯥꯏꯅ ꯇꯧꯕꯗꯣ ꯑꯅ ꯇꯪ ꯑꯣꯏꯔꯁꯨ ꯇꯧꯕꯤꯕꯗꯣ ꯍꯟꯅ ꯄꯦꯟꯕꯗꯣ ꯑꯁ
ꯎꯝ
ꯑꯍꯟꯅ ꯄꯦꯟꯕꯤꯕꯗꯣ ꯕ꯭ꯂꯦꯁꯤꯡꯅꯦ
ꯍꯣꯏ ꯑꯍ ꯄꯦꯟꯕꯤꯔꯗꯤ ꯐꯩ ꯄꯦꯟꯂꯝꯗ꯭ꯔꯗꯤ
ꯑꯁ ꯄꯦꯜꯂꯅꯤ ꯄꯦꯜꯂꯅꯤ ꯅꯪꯅ ꯇꯧꯕꯗꯣ ꯄꯦꯜꯂꯅꯤ ꯈꯪꯉꯦ ꯈꯪꯉꯦ ꯃꯆꯨꯅ ꯇꯧ ꯃꯆꯨꯅ ꯇꯧꯕ ꯀꯥꯟꯗ ꯅꯨꯄꯤ ꯅꯨꯄꯤꯅ ꯇꯧꯕꯗꯣ ꯑꯗꯨ ꯍꯦꯟꯅ ꯂꯨꯏꯌꯦ ꯍꯥꯏꯕ ꯅꯨꯄꯥꯗꯒꯤ ꯍꯦꯟꯅ
ꯎꯝ ꯃꯥꯗꯣ ꯑꯗꯨꯒꯤ ꯇꯧꯒꯤꯕꯒꯤ ꯑꯩꯗꯣ ꯁꯟꯗꯦ ꯑꯣꯏꯕꯒꯤ ꯉꯁꯤꯗꯤ ꯑꯣꯄ ꯂꯩꯌꯦ ꯃꯣꯏꯁꯨ ꯈꯪꯉꯦꯗꯅ
ꯎꯝ
ꯑꯗꯨꯒꯤ ꯑꯝꯇ ꯂꯥꯛꯑꯣꯅ ꯍꯥꯏꯕ
ꯎꯝ
ꯑꯗꯨꯒꯤ ꯇꯧꯕꯤꯕ ꯑꯗꯨꯃꯥꯏꯅ ꯇꯧꯔꯦ ꯑꯗꯨꯒ ꯂꯣꯏꯔꯒ ꯑꯩꯖꯨ ꯑꯗꯨꯒ ꯑꯩꯈꯣꯏ ꯁꯤꯅ ꯄꯨꯕꯨ ꯍꯣꯏꯗꯅꯦꯕ ꯌꯨꯝꯗꯗꯤ ꯅꯠꯇꯦ ꯌꯨꯝꯗꯗꯤ ꯅꯠꯇꯦ
ꯅꯣꯏ ꯄꯨꯈꯣꯏ ꯌꯨꯝꯅ ꯀꯥꯏꯗ
ꯑ ꯑꯗꯨꯗꯤ ꯈꯨꯔꯥꯏꯗꯅꯦ
ꯑꯣ
ꯑꯗꯨꯒ ꯑꯗꯨꯗ ꯇꯧꯕꯕ ꯆꯠꯄꯒꯤꯅꯤꯗ ꯑꯗꯨꯒꯤ ꯃꯃꯥꯁꯨ ꯑꯃꯨꯛ ꯊꯦꯡꯅꯖꯦ ꯍꯥꯏꯕꯒꯤ ꯃꯃꯥꯁꯨ ꯑꯃꯨꯛ ꯊꯦꯡꯅꯔꯦ ꯑꯩꯒꯤ ꯄꯣꯠ ꯆꯩ ꯀꯩꯀꯥ ꯄꯤꯔꯛ ꯐꯣꯏꯒꯤ
ꯎꯝ
ꯑꯃꯨꯛ ꯊꯦꯡꯅꯔꯒ ꯄꯤꯔꯛꯑꯦ ꯑꯗꯨꯒ ꯑꯩꯗꯣ ꯑꯃꯨꯛ ꯂꯥꯛꯑꯦ ꯍꯣꯁꯇꯦꯜꯗ ꯉꯁꯥꯏꯗꯒꯤ ꯂꯩꯔꯨꯔꯦ ꯉꯁꯥꯏꯗꯣ ꯄꯨꯡ ꯀꯌꯥꯗ ꯆꯠꯄꯅꯣ ꯑꯦꯛꯖꯦꯛꯇꯤ ꯈꯪꯗ꯭ꯔꯦ ꯇꯨ ꯀ ꯆꯠꯂꯒ ꯍꯂꯛꯑꯦ
ꯑꯁꯤꯁ ꯉꯁꯥꯏꯗꯣ
ꯎꯝ
ꯑꯩꯈꯣꯏ ꯐꯥꯟꯕ ꯆꯠꯂꯨꯕ
ꯅꯣꯏ ꯐꯥꯝꯗ
ꯎ ꯄꯨꯈ꯭ꯔꯤꯗ ꯑꯩ ꯍꯣꯔꯦꯟꯦꯟ ꯊꯥꯕꯤꯒꯦ ꯋꯥꯆꯞꯇ ꯃꯣꯏ ꯉꯔꯥꯡ ꯃꯣꯏꯅ ꯂꯩꯐꯝꯅꯦꯕ ꯍꯣꯏ ꯂꯥꯏꯐꯝꯗꯨꯗ ꯃꯣꯏꯅ ꯍꯥꯏꯕꯗꯣ ꯉꯥꯔꯤ ꯉꯥꯔꯤꯒ ꯃꯣꯏꯗ ꯇꯣꯜꯂꯒ ꯆꯨꯞꯄꯣ ꯍꯥꯏꯕꯀꯣ
ꯎꯝ
ꯐꯥꯜꯂꯣ ꯍꯥꯏꯕ ꯑꯗꯨꯃꯥꯏꯅ ꯊ ꯍꯥꯏꯕ ꯑꯩꯗꯣ ꯉꯥꯔꯤꯒ ꯃꯣꯏꯗꯥꯒ ꯄꯨꯔꯦ ꯃꯤ ꯃꯤ ꯃꯉꯥ ꯇꯔꯨꯛ ꯆꯠꯄ
ꯎꯝ
ꯍꯣꯏ ꯉꯥꯗꯣ ꯁꯨꯝꯆꯥ ꯆꯥꯏꯕꯤꯗꯕ ꯄꯨꯈ꯭ꯔꯤ ꯑꯆꯧꯕꯗ ꯑꯃ ꯇꯧꯕꯗꯣ ꯁꯨꯡ ꯉꯥꯗꯣ ꯁꯨꯡꯆꯥꯛ ꯆꯥꯛ ꯄꯗꯅ ꯄꯨꯈ꯭ꯔꯤ ꯑꯇꯣꯞꯄꯗ ꯆꯠꯂꯦ ꯑꯉꯥꯡ ꯃꯆꯥ ꯑꯃꯅꯀꯣ ꯇꯤꯟꯊ꯭ꯔꯣꯗ ꯄꯨꯔꯛꯄ
ꯍ
ꯄꯔꯛꯄ ꯍꯥꯟꯅꯗꯤ ꯑꯃꯈꯛꯇꯪ ꯄꯣꯔꯛꯄꯅꯦ ꯍꯥꯏꯕ ꯈꯔ ꯂꯩꯔꯒ ꯇꯤꯟꯊ꯭ꯔꯣꯗ ꯕꯣꯇꯜ ꯀꯩꯅꯣ ꯂꯤꯛꯂꯥ ꯄꯥꯇ꯭ꯔꯥ ꯄꯤꯕ ꯂꯤꯂꯥ ꯂꯤꯛꯂꯥꯗꯣ ꯑꯗꯨ ꯕꯣꯠꯇꯜꯗꯣ ꯃꯌꯥꯝ ꯄꯨꯁꯜꯂ ꯂꯥꯛꯑꯦ ꯀꯥꯗꯤ ꯂꯧꯔꯛꯄꯅꯣ ꯈꯪꯗꯦ ꯄꯟꯇ꯭ꯔꯣ ꯑꯗꯨ ꯈ꯭ꯋꯥꯏ ꯈ꯭ꯋꯥꯗꯤ ꯇꯤꯟꯊ꯭ꯔꯣꯗꯣ ꯏꯟꯁꯟꯕ ꯍꯧꯔꯒ ꯏꯟꯁꯜꯂꯒ ꯑꯁ ꯈꯣꯏ ꯆꯨꯞꯄꯒ ꯂꯩꯕꯗꯣ ꯑꯩꯗꯤ ꯁꯨꯝ ꯄꯥꯎꯕꯤ ꯄꯥꯏꯕꯤꯗꯕ ꯍꯥꯏꯇꯥꯔꯦ
ꯑꯥ
ꯇꯤꯟꯊ꯭ꯔꯣꯗꯣ ꯌꯥꯝꯅ ꯊꯨꯀꯠꯆꯕ ꯃꯣꯏꯗꯣ ꯑꯁ ꯆꯥꯕ ꯆꯠꯁꯦ ꯍꯥꯏꯔ ꯉꯥꯃꯨ ꯉꯥꯃꯨꯛ ꯈꯇꯪ ꯐꯥꯠꯂꯛꯄ
ꯃꯣꯏ ꯇꯤꯟꯊ꯭ꯔꯣꯛ ꯇꯧꯔꯒ ꯐꯥꯕꯗꯣ ꯃꯌꯥꯝ ꯂꯛꯄ꯭ꯔꯣ
ꯎꯝ ꯌꯥꯝꯅ ꯂꯥꯛꯑꯦ ꯃꯤ ꯇꯤꯟꯊ꯭ꯔꯣꯏꯒꯤ ꯃꯅꯝꯗꯣ ꯑꯗꯨꯅꯅꯦꯕ
ꯑꯣ ꯅꯪ ꯅꯪꯗꯤ ꯉꯥ ꯂꯛꯇ꯭ꯔꯣ ꯅꯪꯗꯤ
ꯑ ꯑꯩꯗꯤ ꯍꯥꯏꯗꯤ
ꯅꯪ ꯅꯪ ꯈꯣꯏꯆꯣꯞꯄꯤ ꯅꯠꯇ꯭ꯔꯣ
ꯎꯝ ꯈꯣꯏ ꯆꯨꯞꯄꯗꯣ ꯑꯩꯗꯤ ꯆꯨꯞꯇꯔꯦ ꯇꯤꯟꯊ꯭ꯔꯣꯛ ꯇꯤꯟꯊ꯭ꯔꯣꯇꯣ ꯄꯥꯏꯅꯤꯡꯉꯥꯏ ꯇꯟꯕꯒꯤ
ꯑꯣ ꯃꯣꯏꯅ ꯑꯣꯏꯅ ꯆꯨꯞꯄꯦ ꯑꯣ ꯉꯥ ꯀꯌꯥ ꯐꯥꯔꯛꯑꯒꯦ
ꯌꯥꯡꯈꯩꯃꯨꯛꯇꯤ ꯐꯪꯉꯦ
ꯌꯥꯡꯈꯩ ꯉꯥ ꯌꯥꯡꯈꯩ ꯈꯣꯏ ꯆꯨꯕꯗ ꯑꯆꯧꯕꯔꯣ
ꯑꯆꯧꯕꯃꯛ ꯅꯠꯇꯦꯗ ꯉꯥꯃꯨꯗꯣ
ꯑꯥ
ꯑꯆꯧꯕꯁꯤꯡꯗ ꯊꯣꯛꯂꯛꯇꯕ ꯍꯥꯏꯇꯥꯔꯦ ꯃꯆꯥ ꯃꯆꯥ ꯈꯛꯇꯪ ꯊꯣꯛꯂꯛꯄ
ꯌꯥꯡꯈꯩ ꯌꯥꯝꯃꯤꯈꯣ ꯌꯥꯡꯈꯩ ꯑꯣꯏꯗꯦ
ꯎꯝ ꯌꯥꯝꯗꯤ ꯌꯥꯝꯅꯤ ꯀꯨꯏꯗꯤ ꯀꯨꯏꯗꯦ ꯃꯣꯏ ꯆꯨꯞꯄꯗꯣ ꯍꯥꯥ
ꯃꯤ ꯀꯌꯥ ꯆꯪꯂꯤꯅꯣ
ꯃꯤ ꯃꯉꯥ ꯃꯤ ꯃꯤ ꯃꯉꯥ ꯃꯉꯥ ꯇꯔꯨꯛ
ꯑꯣ ꯌꯥꯡꯈꯩ ꯐꯥꯕ ꯌꯥꯏꯗ
ꯏꯁ ꯃꯅꯥꯛꯇꯗꯤ ꯌꯦꯡꯕ ꯅꯨꯡꯉꯥꯏꯌꯦ ꯃꯔꯛꯇꯗꯤ ꯌꯥꯝ ꯅꯨꯡꯉꯥꯏ ꯌꯦꯡꯕ ꯅꯨꯡꯉꯥꯏꯌꯦ ꯑꯃꯨꯛ ꯆꯤꯡꯈꯠꯄ ꯑꯃꯨꯛ ꯆꯤꯡꯈꯠꯄ ꯆꯤꯡꯈꯠꯄ
ꯎꯝ ꯑꯩꯈꯣꯏꯗꯤ ꯉꯥ ꯈꯣꯏ ꯆꯨꯞꯄꯗꯤ ꯑꯩꯈꯣꯏꯗꯤ ꯇꯧꯗꯩ ꯍꯩꯇꯦꯕ ꯑꯗꯨꯒꯤ
ꯆꯥꯁꯦ ꯍꯥꯏꯌꯦ ꯃꯣꯏꯗꯣ ꯑꯁ ꯊꯣꯡꯉꯒ ꯑꯁ ꯑꯩ ꯇꯤꯊ꯭ꯔꯥꯅ ꯇꯤꯟꯊ꯭ꯔꯣ ꯄꯥꯜꯂꯗꯤ ꯑꯩ ꯑꯁ ꯆꯥꯛ ꯄꯥꯎ ꯆꯥꯅꯤꯡꯗꯦ ꯃꯁꯛ ꯐꯥꯎ ꯌꯦꯅꯤꯡꯗꯦ ꯄꯥꯏꯁꯨ ꯄꯥꯏꯅꯤꯡꯗꯦ ꯑꯩꯅ ꯁꯥꯕꯤꯕ ꯀꯩꯗꯧꯕꯒꯤꯔ ꯍꯪꯉꯦ ꯑꯁ
ꯃꯣꯏꯅ ꯍꯥꯏ ꯉꯥꯃꯨꯗꯨꯝ ꯇꯤꯟꯊ ꯑꯗꯨꯝ ꯆꯥꯔꯒ ꯂꯩꯕꯅꯦ ꯀꯔꯤꯔꯅꯦ ꯌꯨꯝ ꯅꯍꯥꯟꯗꯤ ꯑꯗꯨꯝ ꯆꯥꯔꯒ ꯍꯥꯏꯔ ꯍꯥꯏꯕ ꯑꯁ ꯅꯍꯥꯟꯗꯨꯗꯤ ꯃꯤꯠꯃꯛꯅ ꯎꯗꯕꯅꯤꯅ ꯉꯁꯤꯗꯤ ꯑꯁ ꯆꯃꯤꯟꯃꯛꯅ ꯎꯕꯅꯤꯅ ꯇꯤꯟ ꯊꯔ ꯑꯗꯨꯗꯤ ꯑꯁ ꯈ꯭ꯋꯥꯏꯗꯒꯤ ꯀꯔꯤꯌꯥꯁꯨ ꯎꯝ ꯎꯝ ꯎꯝ ꯎꯝ ꯂꯤꯕ ꯁꯥꯁꯨ ꯅꯠꯇꯦ ꯑꯩꯈꯣꯏ ꯑꯩꯈꯣꯏꯗꯤ ꯑꯩꯈꯣꯏꯒꯤ ꯖꯤꯕ ꯁꯥ ꯑꯗꯨꯝ ꯍꯥꯏꯗ ꯖꯤꯕ ꯁꯥ ꯍꯥꯏꯅ ꯑꯗꯨꯝ ꯑꯁꯤ ꯃꯔꯛꯇꯗꯤ ꯑꯁ ꯇꯤꯟꯊ꯭ꯔꯣꯠꯇꯒꯤ ꯍꯦꯟꯅ ꯇꯨꯀꯠꯆꯕ ꯑꯩ ꯂꯩꯇꯦ ꯇꯤꯟꯊ꯭ꯔꯣꯛ ꯁꯨ ꯄꯥꯏ ꯄꯥꯏꯅꯤꯡꯗꯦ ꯌꯦꯡꯁꯨ ꯌꯦꯡꯅꯤꯡꯗꯦ ꯑꯁ ꯇꯤꯟ ꯈꯛꯇꯪ ꯊꯣꯛꯂꯛꯑꯦ ꯇꯤꯟꯊ꯭ꯔꯣꯛ ꯃꯣꯏꯅ ꯈꯣꯏꯗ ꯏꯟꯁꯤꯜꯂꯒ ꯂꯩꯕꯗꯣ ꯑꯁ ꯄꯪ ꯄꯥꯏ ꯄꯥꯏꯔꯒ ꯂꯩꯕꯗꯣ ꯃꯁꯛꯁꯨ ꯌꯦꯡꯅꯤꯡꯗꯦ ꯇꯤꯟꯊ꯭ꯔꯥꯗꯣ ꯑ ꯍꯩ ꯍꯩꯅꯗ ꯇꯤꯟꯊ꯭ꯔꯥ ꯇꯣ
ꯄꯥꯏꯕꯁꯨ ꯍꯦꯟꯅꯗꯕ꯭ꯔꯥ
ꯄꯥꯏꯕ ꯈꯟ ꯅꯠꯇꯦ ꯎꯔꯗꯤ ꯇꯤꯟ ꯑꯗꯨꯝ ꯊꯣꯛꯂꯛꯑꯦ ꯃꯣꯏꯅ ꯇꯤꯟꯊ꯭ꯔꯣꯗ ꯄꯥꯏꯔꯒ ꯏꯟꯁꯤꯟꯕꯗꯣ ꯈ꯭ꯋꯥꯣꯏꯗ ꯇꯤꯟ ꯊꯣꯛꯂꯛꯑꯦ ꯑꯩꯗꯣ
ꯇꯦ
ꯑ ꯇꯤꯟꯊꯥꯗꯣ ꯑꯨꯛꯌꯦ ꯌꯦꯡꯅꯤꯡꯗꯦ ꯃꯁꯛꯇꯣ ꯀꯔꯤꯒꯤꯔꯥ ꯈꯪꯅꯤ ꯁꯨꯛ ꯍꯩ ꯍꯥꯏꯩꯅꯗꯦ ꯇꯤꯟꯔꯁꯦ ꯑꯩ
ꯅꯪ ꯄꯥꯝꯗꯕꯒꯤꯅꯦ
ꯇꯤꯟꯁ꯭ꯔꯣꯠ ꯄꯥꯟꯕꯅꯤꯅ ꯉꯥꯃꯨꯗꯣ ꯆꯥꯁꯨ ꯆꯥꯅꯤꯡꯗꯦ ꯆꯥꯁꯨ ꯆꯥꯗ꯭ꯔꯦ ꯉꯃꯨꯗ ꯑꯐ ꯄꯥꯏꯁꯨ ꯄꯥꯏꯕꯤꯗꯦ ꯑꯩ
ꯎ ꯃꯣꯏꯈꯩꯗꯤ ꯃꯣꯏꯈꯩꯗꯤ ꯄꯥꯏꯔꯦ ꯃꯣꯏꯈꯩꯗꯤ ꯆꯥꯈ꯭ꯔꯦ
ꯆꯥꯈ꯭ꯔꯦ ꯎꯝ ꯑꯩꯗꯤꯤꯟ ꯆꯥꯗ꯭ꯔꯦ ꯎꯝ ꯑꯩꯈꯣꯏ ꯈꯨꯟꯗ ꯃꯧ ꯑꯃ ꯂꯩꯌꯦ ꯆꯤꯟꯊ꯭ꯔꯣꯠꯇꯣ ꯁꯥꯟꯅꯕ ꯅꯨꯡꯉꯥꯏ ꯍꯥꯏꯅ
ꯁꯥꯟꯅꯕ ꯅꯨꯡꯉꯥꯏꯌꯦ
ꯎꯝ
ꯀꯩ ꯁꯥꯟꯅꯁꯤꯦ ꯇꯟꯊꯣꯛꯀꯣ
ꯆꯤꯟꯊ꯭ꯔꯣꯗꯣ ꯂꯩꯕꯥꯛꯛꯇꯤ ꯇꯧꯊꯣꯛꯑꯒ ꯃꯈꯨꯠꯇ ꯍꯥꯞ ꯈꯣꯡꯗ ꯍꯥꯞꯄꯒ ꯃꯈꯣꯡꯗ ꯆꯠꯍꯟꯕꯅꯦ ꯑꯗꯨ ꯆꯠꯍꯟꯕꯗꯣ ꯈꯣꯡꯗꯣ ꯂꯩꯕ ꯅꯨꯡꯉꯥꯏꯌꯦ ꯍꯥꯏꯌꯦ ꯃꯥꯒꯤ
ꯃ ꯄꯃ ꯇꯨ ꯀꯁ ꯑꯩꯅ
ꯑꯗꯨ ꯑꯗꯨꯟꯅꯦ
ꯍꯩꯅꯕ ꯃꯤ ꯍꯩꯅꯕ ꯃꯤꯅꯕꯨ ꯇꯧꯕ ꯋꯥꯠꯅꯦ ꯍꯩꯅꯗꯕ ꯃꯤꯗꯤ ꯍꯪꯒꯣꯏꯗꯣꯏ
ꯑꯁ ꯀ ꯍꯪꯕꯍꯦ
ꯃꯤ ꯃꯤꯒꯤꯅꯦꯗ ꯑꯩ ꯇꯦꯟꯊ꯭ꯔꯣꯛꯁꯦ ꯄꯥꯏꯈ꯭ꯔꯕꯣ ꯑꯩ ꯄꯥꯏ ꯄꯥꯏ ꯇꯔꯔꯤꯕ ꯃꯥꯦ ꯃꯤꯅ ꯇꯧꯕꯗꯤ ꯎꯔꯦ ꯈꯪꯗꯦꯗꯣ ꯑꯩ ꯍꯥꯏꯗꯤ ꯍꯩꯅꯕꯗꯤ ꯍꯩꯅꯗꯦꯕ
ꯎꯝꯝ
ꯑꯗꯨꯒꯨꯝꯕ ꯇꯤꯟꯒꯨꯝꯕ ꯄꯥꯏꯕꯗꯤ
ꯎꯝ
ꯑꯗꯣ ꯈꯪꯗꯦ ꯑꯃꯨꯛ ꯐꯥꯎꯗꯤ ꯄꯥꯏꯗ꯭ꯔꯦ ꯃꯤꯅꯒꯨꯝꯕ ꯐꯥꯕꯗꯗꯤ ꯎꯔꯦꯕ
ꯅꯣꯡꯃ ꯄꯥꯏꯍꯅꯤꯡꯉꯥꯏ ꯇꯤꯟꯊ꯭ꯔ ꯑꯆꯧꯕꯗꯣ
ꯑꯆꯧꯕꯗꯤ ꯊꯨꯁꯩ ꯃꯆꯥꯐꯧ ꯄꯥꯏꯗ꯭ꯔꯤꯒ ꯑꯆꯧꯕ ꯀꯃꯥꯏꯅ ꯄꯥꯏꯗꯣꯏꯣ
ꯅꯪꯗꯤ ꯆꯥꯛ ꯆꯥꯔꯕꯣ
ꯎꯝ ꯇꯥꯔꯦ
ꯀꯔꯤ ꯃꯊꯦꯜ ꯆꯥꯔꯕ
ꯑꯁ ꯌꯦꯟ ꯂꯥꯛꯑꯒ ꯌꯦꯟꯗꯦꯝ ꯑꯣꯏꯅ ꯊꯣꯡꯉꯒ ꯂꯩꯔꯝꯃꯦ
ꯌꯦꯅꯦ ꯈꯜꯂꯒ ꯌꯦꯟꯗꯦꯝ ꯑꯣꯏꯔꯝꯃꯕ
ꯑꯗ ꯑꯣꯔꯂꯔ ꯂꯩꯥꯏꯔꯃꯦꯅꯩꯇꯃꯗꯣ
ꯎꯝ ꯗꯁꯥꯅꯦ
ꯗꯥꯁꯥꯗꯤ ꯎꯝ
ꯎꯝ
ꯎꯝ
ꯋꯥꯈꯜꯅ ꯑꯃ ꯈꯜꯂꯒ ꯑꯣꯏꯕꯅ ꯑꯃ ꯑꯣꯏꯕ
ꯎꯝ ꯑꯗꯣ ꯅꯪ ꯄꯨꯡ ꯀꯌꯥꯗ ꯗ꯭ꯌꯨꯇꯤ ꯆꯠꯇꯣꯏꯅꯣ ꯅꯪꯗꯤ
ꯍꯌꯦꯡꯗꯤ ꯏꯚꯤꯅꯤꯡꯗ ꯆꯠꯀꯅꯤꯌꯦ
ꯏꯚꯤꯅꯤꯡꯗ ꯎꯝ ꯅꯪ ꯍꯟꯗꯛ ꯃꯔꯛ ꯏꯚꯤꯅꯤꯡꯗ ꯆꯠꯀꯗꯕ ꯃꯥꯜꯂꯦꯀꯣ ꯑꯗꯨꯗꯤ
ꯎꯝ ꯍ ꯍꯣꯏ ꯏꯚꯤꯅꯤꯡꯗ ꯆꯠꯂꯅꯤ ꯍꯥꯟꯅꯗꯤ ꯅꯥꯏꯠ ꯆꯠꯄꯅꯦꯕ
ꯎꯝ
ꯑꯗꯣ ꯍꯧꯖꯤꯛꯇꯤ ꯏꯚꯤꯅꯤꯡꯗ ꯆꯠꯂꯅꯤ
ꯎꯝ
ꯏꯕꯤꯅꯤꯡ ꯅꯖꯨ ꯐꯔꯦꯗ
ꯏꯚꯤꯅꯤꯡꯗ ꯆꯠꯄꯗꯣ ꯄꯨꯡ ꯀꯌꯥꯗ ꯑꯃꯨꯛ ꯍꯜꯂꯛꯇꯣꯏꯅꯣ
ꯎꯝ ꯁꯚꯦꯟ ꯁꯤꯛꯁ ꯁꯚꯦꯟ ꯁꯤꯗ ꯍꯟꯂꯛꯀꯅꯤ
ꯑꯣ ꯌꯥꯝꯅ ꯅꯨꯡꯉꯥꯏꯔꯦꯅ ꯅꯣꯏꯗꯤ
ꯍꯣꯏ
ꯎꯝ
ꯅꯪꯁꯨ ꯅꯨꯡꯉꯥꯏꯗꯣꯏꯗꯣ
ꯈꯪꯗꯦꯗ ꯑꯩꯈꯣꯏꯗꯤ ꯅꯨꯡꯉꯥꯏꯕ꯭ꯔꯥ ꯅꯨꯡꯉꯥꯏꯇꯕ꯭ꯔꯥ ꯑꯁ
ꯅꯪ ꯌꯨꯝꯗ ꯂꯩꯗꯣ ꯅꯨꯡꯉꯥꯏꯇ꯭ꯔꯣ
ꯌꯨꯝꯗ ꯂꯩꯕꯗꯤ ꯅꯨꯡꯉꯥꯏꯌꯦ ꯑꯗꯨꯕꯨ ꯑꯗꯨꯕꯨ ꯐ꯭ꯌꯨꯆꯔ ꯄ꯭ꯂꯥꯟꯗꯤ
ꯐ꯭ꯌꯨꯆꯔ ꯄ꯭ꯂꯥꯟ
ꯎꯝ
ꯅꯪꯒꯤ ꯐꯤꯌꯨꯆꯔ ꯄ꯭ꯂꯥꯟ ꯂꯩ ꯀꯩꯅꯣ
ꯈꯪꯗ꯭ꯔꯦ ꯑꯩꯅ ꯉꯔꯥꯡ ꯉꯔꯥꯡ ꯍꯥꯏꯕꯗꯣ ꯄꯩꯁꯥ ꯄꯩꯁꯥ ꯊꯜꯂꯝꯃꯒ ꯍꯧꯖꯤꯛꯐꯥꯎ ꯍꯥꯏꯗꯣꯛ
ꯎꯝ
ꯖꯣꯏꯅꯤꯡ ꯗꯦꯠ ꯖꯣꯏꯅꯤꯡ ꯇꯧꯅꯤꯅ ꯍꯧꯖꯤꯛ ꯐꯥꯎ ꯅꯨꯃꯤꯠ ꯍꯥꯏꯕ ꯍꯥꯏꯗꯣꯛꯇꯔꯤ ꯍꯥꯏꯕꯗꯨ ꯍꯥꯏꯔꯛꯇꯔꯤ ꯍꯥꯏꯕꯗꯨ
ꯍꯥꯏꯔꯛꯀꯅꯤ ꯍꯥꯏꯔꯛꯀꯅꯤ
ꯖꯣꯏꯅꯤꯡ ꯇꯧꯅꯤꯡꯉꯥꯏ ꯈꯛ ꯑꯣꯏꯔꯕꯅꯦꯕ ꯑꯗꯣ ꯍꯧꯖꯤꯛ ꯐꯥꯎ ꯍꯥꯏꯔꯛꯇꯔꯤ
ꯎꯝ ꯑꯗꯨ ꯍꯥꯏꯗꯣꯔꯛꯑꯗꯤ ꯌꯥꯔꯦ ꯀꯩꯅꯣ ꯅꯪꯗꯤ ꯅꯠꯇ꯭ꯔꯣ
ꯑꯗꯣ ꯍꯥꯏꯗꯣꯔꯛꯑꯗꯤ ꯍꯣꯏ ꯌꯥꯗꯤ ꯌꯥꯔꯅꯤꯅ
ꯌꯥ ꯌꯥꯗꯤ ꯌꯥꯔꯅꯤꯗ
ꯀꯩꯅꯣ ꯎꯝ ꯂꯛꯖꯔꯤ ꯇꯥꯏꯄꯇ ꯍꯤꯡꯕ ꯐꯪꯗ꯭ꯔꯁꯨ ꯀꯣ
ꯍꯣꯏ ꯍꯣꯏ ꯑꯗꯨꯝ ꯂꯦꯚꯦꯜ ꯑꯃꯗꯗꯤ ꯍꯤꯡꯉꯅꯤꯗꯅ
ꯎꯝ ꯎꯝ ꯑꯗꯨ ꯂꯦꯕꯦꯜ ꯑꯣꯏꯔꯗꯧ ꯃꯥꯜꯂꯦ
ꯀꯩꯅꯣ ꯄꯩꯁꯥ ꯌꯥꯎꯗ꯭ꯔꯗꯤ ꯊꯕꯛ ꯑꯃꯠꯇ ꯌꯥꯗꯦ ꯄꯩꯁꯥ ꯄꯩꯁꯥꯁꯦ ꯍꯧꯖꯤꯛ ꯃꯇꯝꯗ ꯌꯥꯝꯅ ꯃꯔꯨ ꯑꯣꯏꯔꯤꯁꯦ
ꯏꯁ ꯃꯔꯨ ꯄꯩꯁꯥꯅꯦ ꯄꯩꯁꯥꯅꯦ ꯂꯥꯏꯠ ꯍꯧꯖꯤꯛꯀꯥꯟꯗꯤ ꯁꯦꯟꯇ꯭ꯔꯒꯤ ꯁꯦꯟꯇ꯭ꯔꯒꯤ